ꯀꯔꯤ ꯇꯧꯒꯦꯔꯦ
ꯀꯔꯤꯁꯨ ꯇꯧꯗꯦ
ꯆꯥꯛ ꯆꯥꯔꯕ꯭ꯔꯣ
ꯆꯥꯔꯦ ꯑꯑ ꯇꯥꯥꯎ ꯇꯥ
ꯀꯔꯤꯔꯥ
ꯄꯔꫭ ꯊꯥꯗ
ꯑꯣ ꯍꯥꯎꯕ꯭ꯔꯥ
ꯍꫭꯏ ꯍꯥꯏꯒꯦ
ꯑ ꯑꯗꫭ ꯍꯧꯖꯤꯛ ꯀꯔꯤ ꯇꯧꯒꯦꯔ ꯅꯪ
ꯑꯣ ꯂꯥꯏꯔꯤꯛ ꯌꯦꯡꯉꯤꯌꯦ
ꯂꯥꯏꯔꯤꯛ ꯄꯥꯔꯦꯅ
ꯍꯣꯏ
ꯀꯔꯤ ꯁꯕꯖꯦꯛ
ꯎꯝ ꯏꯪꯂꯤꯁꯗ
ꯑꫭ ꯅꯪꯗꯣ ꯂꯥꯏꯔꯤꯛ ꯌꯥꯝ ꯄꯥꯝꯃꯦ ꯄꯥꯔꯦꯀꯣ ꯌꯨꯝꯗ ꯀꯅꯥ ꯀꯅꯥ ꯂꯩꯕ꯭ꯔꯥ ꯍꯧꯖꯤꯠ
ꯑꯁ ꯑꯩꯒꯤ ꯏꯃꯥꯟꯅꯕꯤꯅ ꯂꯩꯌꯦ
ꯑꯣ ꯅꯪꯒꯤ ꯏꯃꯥ ꯏꯄꯥ ꯀꯗꯥꯏ ꯆꯠꯈꯤꯔꯥ
ꯑꯣ ꯀꯔꯤꯁꯨ ꯇꯧꯗꯦ ꯌꯨꯝꯗ ꯂꯩꯌꯦ
ꯑꫭ ꯑꯗꫭ ꯅꯪꯗꯣ ꯀ꯭ꯂꯥꯁ ꯀꯌꯥꯔꯥ
ꯀ꯭ꯂꯥꯁ
ꯑꯣ ꯏꯂꯦꯚꯦꯟ ꯀ꯭ꯂꯥꯁꯅꯦ
ꯑꯁ ꯐꯔꯦ ꯑꯩꯗꯣ ꯒ꯭ꯔꯦꯖꯨꯑꯦꯁꯟ ꯂꯣꯏꯔꯦ ꯍꯧꯖꯤꯛ
ꯑꯣ
ꯅꯪꯒꯤ ꯕꯣꯏꯁ ꯌꯥꯝ ꯇꫭꯞꯅꯦ ꯍꯣꯁꯇꯦꯜꯗ ꯂꯩꯌꯦ ꯑꯩ ꯌꯨꯨꯝꯗ ꯂꯩꯌꯦ
ꯍꯣꯁꯇꯦꯜꯗ ꯂꯩꯌꯦ
ꯑꯣ ꯍꯣꯁꯇꯦꯜꯗ ꯑꯗꯣ ꯐꯔꯤ ꯐꯣꯝ ꯐꯔꯤ ꯌꯥ ꯍꯣꯝ ꯐꯔꯤ
ꯋꯦ ꯐꯔꯤꯅꯦ
ꯑꯩꯏ ꯌꯥꯔꯦꯀꫭ ꯅꫭꯏ ꯑꯦꯕꯔꯤ ꯋꯤꯛ ꯐꯔꯤꯔ ꯍꫭꯂꯤꯗꯦꯅꯦ
ꯑꯦ ꯕꯔꯤ ꯑꯦꯕꯔꯨꯗꯦ ꯐꯔꯤ
ꯑꯣ ꯐꯔꯦꯀꯣ ꯑꯩ ꯁꯤꯗ ꯀꯔꯤ ꯏꯟꯁꯥꯡ ꯄꯤꯒꯦꯔꯥ
ꯎꯝ ꯄꯤꯅꯦ
ꯍꯥꯎꯔꯦꯀꯣ
ꯍꯧꯖꯤꯛ ꯀꯔꯤ ꯇꯧꯗꫭꯏꯅꫭ ꯅꯪ
ꯇꯥꯕꯔꯣ
ꯌꯨꯝꯗ ꯀꯅꯥ ꯀꯅꯥ ꯂꯩꯌꯦ ꯍꯧꯖꯤꯛ
ꯑꯣ ꯑꯩꯒꯤ ꯏꯃꯥꯟꯅꯕꯤꯃ ꯂꯩꯌꯦ
ꯑꯥ
ꯅꯪ ꯀꯅꯥ ꯀꯅꯥ ꯂꯩꯌꯦ
ꯗꯣ ꯅꯡ ꯍꯣꯁꯇꯦꯜꯗ ꯀꯅꯥ ꯀꯅꯥ ꯂꯥꯏꯌꯦ ꯑꯥꯏ ꯃꯤꯟ ꯅꯪꯒꯤ ꯔꯨꯝꯗ ꯃꯤ ꯀꯌꯥ ꯂꯥꯏꯌꯦ
ꯑꯣ ꯃꯔꯤꯗꯥꯅꯤ ꯃꯔꯤ
ꯍꯣꯏ
ꯗꯣ ꯅꯟꯗꯣ ꯂꯔꯤꯛ ꯄꯥꯔ ꯑ ꯂꯣꯏꯔꯕ꯭ꯔꯥ
ꯇꯥꯕ꯭ꯔꯣ ꯅꯡꯒꯤ
ꯅꯪꯒꯤ ꯏꯃꯥ ꯏꯄꯥ ꯀꯔꯤ ꯇꯧꯒꯦꯔꯥꯥ
ꯑꯩꯒꯤ ꯏꯄꯥꯗ ꯑꯣꯖꯥꯥꯅꯦ ꯏꯃꯥꯅ ꯀꯔꯤꯁꯨ ꯇꯣꯗꯦ
ꯀꯔꯤꯔꯥꯥ
ꯑꯩꯒꯤ ꯏꯄꯥꯗ ꯑꯣꯖꯥꯅꯤ
ꯀꯔꯤꯔꯛ ꯑꯣ ꯅꯪꯒꯤ ꯀꯩꯌꯥ ꯂꯥꯏꯌꯦ
ꯃꯔꯤꯗ ꯂꯤꯌꯦ
ꯑꯦ
ꯃꯔꯤ
ꯄꯤ ꯀꯌꯥꯔꯥ ꯅꯨꯄꯥ ꯀꯌꯥꯔꯥ
ꯅꯨꯄꯤꯗ ꯑꯅꯤ ꯅꯨꯄꯥꯗ ꯂꯩꯇꯦ
ꯅ ꯅꯟꯗꯣ ꯂꯥꯏꯛ ꯇꯁ ꯂꯣꯏꯔꯦ ꯀꯁ ꯗꯣ ꯀꯟꯇꯁ ꯇꯖ ꯇꯧꯔꯦ ꯀꯌꯥ ꯊꯕꯛ ꯇꯧꯔꯝꯃꯤꯕ
ꯑꯩꯗꯤ ꯑꯩꯒꯤ ꯚꯤꯂꯦꯁꯗ
ꯍꯥꯎ ꯉꯥꯏꯌꯨꯀꯣ ꯑꯦꯝ ꯏꯟ ꯂꯥꯢꯐ ꯀꯔꯤꯔꯥ ꯀꯔꯤꯔꯥ
ꯑꯣ
ꯑꯩꯗꯣ ꯗꯣꯛꯇꯔ ꯄꯥꯝꯃꯦꯀꯣ ꯄꯥꯔꯥꯁꯨ ꯏꯁꯇꯗꯤꯗꯨ ꯏꯟꯇ꯭ꯔꯦꯁ ꯂꯩꯇꯦ
ꯑꯣ ꯑꯣ
ꯍꯣꯢ ꯎꯝ
ꯅꯪꯁꯨ ꯄꯥꯝꯃꯦ ꯇꯣ ꯇ꯭ꯔꯥꯏ ꯇꯧꯔꯣ
ꯅꯠꯇꯦ ꯑꯗꯨ ꯑꯩꯗꯤ ꯗꯣꯛꯇꯔꯇꯥꯢ ꯏꯟꯇꯔꯦꯁ ꯂꯩꯇꯦ
ꯎꯝ
ꯑꯗꯣ ꯅꯪ ꯍꯧꯖꯤꯛ ꯀꫪꯤ ꯇꯧꯒꯦꯔꯥ
ꯂꯥꯏꯔꯤꯛ ꯄꯥꯏꯌꯦ ꯀꯔꯤꯁꯨ ꯇꯧꯗꯦ
ꯑꯥ ꯅꯪꯒꯤ ꯋꯥꯔꯗꯦꯟꯗꯣ ꯍꯧꯖꯤꯛ ꯀꯔꯤ ꯇꯧꯒꯦꯔ
ꯎꯝ ꯍꯣꯏ ꯈꯔ ꯁ꯭ꯔꯤꯛꯅꯦ
ꯑꯩꯗꯣ ꯋꯥꯔꯗꯦꯟ ꯁ꯭ꯇ꯭ꯔꯤꯛ ꯑꯣꯏꯔꯁꯨ ꯄꯥꯝꯗꯦꯕ
ꯑꯣ
ꯐꯦꯟ ꯄꯥꯝꯃꯦ ꯍꯣꯟꯁꯨ ꯌꯥꯝ ꯁ꯭ꯇ꯭ꯔꯤꯛ ꯑꯣꯔꯦꯀꯣ ꯇꯣ ꯑꯩꯗꯤ ꯄꯥꯝꯗꯦ
ꯒꯤ ꯑꯩꯈꯣꯏꯒꯤ ꯋꯥꯔꯗꯦꯟꯗꯣ ꯌꯥꯝ ꯄꯥꯝꯃꯦ
ꯋꯥꯏꯌꯦ
ꯅꯪ ꯀ꯭ꯂꯥꯁꯇ ꯀꯩ ꯂꯩꯒꯦ
ꯀꯔꯤꯔꯥ
ꯅꯪꯒꯤ ꯀ꯭ꯂꯥꯁꯇ ꯀꯩ ꯂꯩꯒꯦ
ꯇꯥꯄ꯭ꯔꯣ
ꯇꯥꯢꯌꯦ ꯇꯥꯢꯌꯦ
ꯀꯔꯤ ꯇꯥꯏꯝꯗ ꯅꯪ ꯂꯥꯏꯔꯤꯛ ꯄꯥꯒꯦꯔꯥ
ꯍꯨꯝ
ꯂꯥꯏꯐ ꯇꯥꯏꯝ ꯃꯦꯟꯇꯦꯟ ꯇꯧꯒꯦꯔꯥ ꯁ꯭ꯇꯥꯗꯤ ꯇꯥꯏꯝ
ꯍꯣꯏ ꯍꯣꯏ ꯐꯥꯏꯚ ꯇꯨ ꯑꯩꯠꯇꯥ
ꯐꯖꯅꯥ ꯂꯥꯏꯔꯤꯛ ꯄꯥꯎꯑꯣ
ꯑꯣ ꯍꯣ ꯑꯣꯏ
ꯂꯥꯏꯛ ꯀꯔꯤ ꯀꯔꯤ ꯁ꯭ꯄꯣꯔꯠꯁ ꯄꯥꯝꯃꯦ ꯅꯪ ꯑꯥꯎꯠꯗꯣꯔ ꯒꯦꯝꯁꯇ
ꯐꯨꯠꯕꯣꯜꯗꯥ ꯕꯣꯂꯤꯕꯣꯜꯗ
ꯕꯣꯂꯤꯕꯣꯜ ꯐꯨꯠꯕꯣꯜ ꯕꯥꯁꯀꯦꯠꯕꯣꯜ ꯕꯦꯠꯃꯦꯟꯇꯟ ꯀꯔꯤ ꯀꯔꯤ ꯄꯥꯝꯃꯦ ꯅꯪ
ꯐꯨꯠꯕꯣꯜꯗ ꯕꯣꯂꯤꯕꯣꯜꯗ ꯄꯥꯝꯃꯤ
ꯑ ꯑꯍꯥ ꯑꯩꯗꯣ ꯐꯨꯠꯕꯣꯜ ꯄꯥꯝꯗꯦ ꯚꯣꯂꯤꯕꯣꯜ ꯄꯥꯝꯃꯦ ꯕꯦꯠꯃꯦꯟꯇꯦꯟꯁꯨ ꯌꯥꯝ ꯄꯥꯝꯃꯦꯕ
ꯑꯣ
ꯅꯪ ꯀ꯭ꯂꯥꯁ ꯑꯦꯂꯚꯦꯟ ꯇꯨꯋꯦꯜ ꯂꯣꯏꯔꯒ ꯀꯝꯄ꯭ꯌꯨꯇꯔ ꯀ꯭ꯂꯥꯁ ꯅꯪ ꯀꯝꯄ꯭ꯌꯨꯇꯔ ꯀ꯭ꯂꯥꯁ ꯂ ꯑꯝ ꯂꯣꯏꯕ꯭ꯔꯥ
ꯍꯣꯏꯌꯦ
ꯀꯝꯄ꯭ꯌꯨꯇꯔ ꯁꯕꯖꯦꯛ ꯂ ꯂ ꯑ ꯂꯣꯢ ꯂꯣꯢꯕ꯭ꯔꯥ ꯅꯪꯒꯤ ꯁ꯭ꯀꯨꯜꯗ
ꯅꯥ ꯅꯠꯇꯦ
ꯀꯝꯄ꯭ꯌꯨꯇꯔꯗꯣ ꯌꯥꯝ ꯏꯝꯄꯣꯔꯇꯦꯟꯅꯤ ꯐꯖꯅ ꯀꯝꯄ꯭ꯌꯨꯇꯔ ꯇꯤꯁ ꯇꯧꯔꯣ ꯑꯗꯨꯒ ꯀ꯭ꯂꯥꯁ ꯇꯨꯌꯦꯜꯐ ꯂꯣꯏꯔꯁꯨ ꯀꯝꯄ꯭ꯌꯨꯇꯔ ꯀ꯭ꯂꯥꯁꯇ ꯆꯠꯂꯣ
ꯑꯦ
ꯀꯝꯄ꯭ꯌꯨꯇꯔ ꯀ꯭ꯂꯥꯁꯇꯣ ꯌꯥꯝ ꯅꯨꯡꯉꯥꯏꯔꯦ
ꯍꯣꯏ
ꯅꯪ ꯇꯥꯗ꯭ꯔꯣ
ꯇꯣ ꯍꯧꯖꯤꯛ ꯅꯪ ꯅꯪꯒꯤ ꯑꯦꯛꯖꯥꯝ ꯂꯥꯏꯕ꯭ꯔꯥ
ꯎꯝ ꯂꯩꯑꯦ ꯁꯦꯞꯇꯦꯝꯕꯔꯗ ꯂꯩꯑꯦ ꯑꯣ
ꯇꯣꯞꯄꯦꯁꯟ ꯑꯣꯄꯔꯦꯁꯟ ꯀꯔꯤ ꯆꯠ ꯑꯣꯄꯔꯦꯁꯟ ꯀꯔꯤ ꯍꯥꯏꯔꯥ ꯅꯪꯒꯤ
ꯎꯝ ꯆꯣꯞꯄ
ꯐꯖꯅ ꯄꯥꯋꯣ
ꯄꯥꯏꯌꯦ
ꯐꯖꯅ ꯄꯥꯋꯣ ꯐꯖꯅ ꯅꯪꯒꯤ
ꯂꯩ ꯁꯕꯖꯦꯛ ꯀꯌꯥ ꯂꯥꯛ ꯂꯥꯛꯌꯦ ꯅꯪꯒꯤ ꯀ꯭ꯂꯥꯁ ꯏꯂꯚꯦꯟꯗ
ꯎꯝ ꯁꯕꯦꯟ ꯁꯕꯦꯟ ꯎꯝ
ꯀꯌꯥ ꯁꯨꯕ꯭ꯔꯥ
ꯍꯣꯏ
ꯇꯥꯛꯄꯤꯌꯦ
ꯎꯝ
ꯑꯣꯏꯔꯁꯨ ꯐꯖꯅ ꯄꯥꯎꯋꯣ
ꯑꯥ
ꯐꯣꯟꯗꯣ ꯌꯥꯝ ꯌꯨꯁ ꯇꯧꯒꯅꯣ
ꯍꯣꯏ
ꯅꯪꯒꯤ ꯐ꯭ꯔꯦꯟꯁꯇꯣ ꯅꯪꯒꯤ ꯔꯨꯝꯃꯦꯠ ꯀꯩꯌꯔ
ꯎꯝ ꯑꯅꯤ ꯑꯃꯔꯣꯝ ꯂꯥꯛꯑꯦ
ꯄꯝꯕ꯭ꯔꯥ ꯅꯪ
ꯍꯣꯏ
ꯑꯩꯗꯣꯑꯣ
ꯑꯩꯗꯣ ꯍꯣꯁꯇꯦꯜꯗꯣ ꯍꯣꯁꯇꯦꯜ ꯂꯥꯏꯐꯇꯣ ꯌꯥꯝ ꯐꯔꯦꯀꯣ ꯌꯥꯝ ꯏꯟꯖꯣꯏ ꯇꯣꯔꯣ
ꯎꯝ ꯑꯗꯨꯅꯦ
ꯂꯣꯏꯔꯀꯟꯗ ꯃꯨꯛ ꯍꯣꯁꯇꯦꯜ ꯂꯥꯏꯐ ꯃꯤꯁ ꯇꯧꯔꯦ ꯇꯣ ꯏꯟꯖꯣꯏ ꯇꯧꯔꯣ ꯐ꯭ꯔꯦꯟꯁꯇꯥ
ꯍꯌꯦꯡ ꯀ꯭ꯂꯥꯁ ꯆꯠꯄ꯭ꯔ ꯅꯪ
ꯍꯣꯏ ꯆꯠꯂꯦ
ꯑꯣ ꯅꯪꯒꯤ ꯀ꯭ꯂꯥꯁ ꯇꯣ ꯀꯔꯤ ꯇꯥꯏꯃꯤꯡꯗ ꯁ꯭ꯇꯥꯔꯠ ꯇꯧꯒꯦꯔꯥ
ꯁꯚꯦꯟ ꯑꯥ ꯐꯣꯔꯗ
ꯋꯥꯏꯕ꯭ꯔ ꯀ꯭ꯂꯥꯁ ꯆꯥꯠꯄꯁꯦ ꯋꯥꯏꯕ꯭ꯔꯥ
ꯋꯥꯏ